ꯍꯂꯣ ꯇꯥꯕꯣ
ꯇꯥꯏꯌꯦ
ꯀꯩꯗꯧꯔꯤꯅꯣ
ꯑꯗꯨꯝ ꯆꯥꯛ ꯆꯥꯔꯒ ꯐꯝꯔ ꯂꯩꯌꯦ
ꯀꯩ ꯃꯊꯦꯜ ꯆꯥꯕ꯭ꯔꯥ
ꯃꯁꯤ ꯀꯣꯕꯤꯒ ꯑꯂꯨ ꯆꯥꯏꯌꯦ
ꯍꯥꯎꯔꯅꯤꯍꯦ
ꯑꯗꯨꯝ ꯍꯥꯎꯋꯦ ꯍꯥꯏꯕ ꯇꯥꯔꯦ ꯍꯣꯏ ꯅꯪꯗꯤ ꯀꯔꯤ ꯃꯊꯦꯜ ꯆꯥꯔꯤꯒꯦ
ꯑꯩꯗꯤ ꯉꯁꯤ ꯎꯁꯣꯏ ꯆꯥꯏ
ꯑꯦ ꯎꯁꯣꯏ ꯍꯧꯖꯤꯛꯀꯥꯟ ꯃꯤ ꯎꯁꯣꯏ ꯌꯥꯝ ꯆꯥꯟꯅꯔꯦꯅꯦ
ꯍꯣꯏ ꯃꯇꯝꯅꯤ ꯑꯗꯨꯅ
ꯅꯣꯏꯗꯨꯁꯨ ꯌꯥꯝꯕ꯭ꯔꯥ
ꯍꯣꯏ ꯌꯥꯝꯃꯦ ꯎꯁꯣꯏꯗꯤ
ꯗꯥꯎ ꯐꯔꯦꯍꯦ ꯑꯗꯨꯗꯤ
ꯅꯨꯃꯤꯠ ꯈꯨꯗꯤꯡ ꯆꯥꯕꯒꯤ ꯇꯜꯂꯦꯍꯦ
ꯎꯁꯣꯏꯅꯤ ꯁꯣꯏꯕꯨꯝꯅꯤ ꯑꯗꯨꯝ ꯍꯧꯕꯅꯦ
ꯍꯣꯏ ꯍꯥꯎꯕꯗꯤ ꯍꯥꯎꯋꯦ ꯑꯗꯣ ꯆꯥꯃꯟꯕꯒꯤ ꯌꯥꯗ꯭ꯔꯦ
ꯅꯣꯏ ꯌꯥ ꯅꯣꯏ ꯌꯥꯝ ꯆꯥ ꯅꯣꯏ ꯌꯥꯝ ꯆꯥꯕ꯭ꯔꯥꯅꯦ ꯑꯗꯨ ꯈꯛꯇ
ꯍꯣꯏ ꯑꯁ ꯑꯇꯩ ꯑꯦꯟꯖꯥꯡ ꯍꯧꯖꯤꯛ ꯐꯪꯕ ꯈꯔ ꯋꯥꯕꯀꯣ
ꯑꯣ ꯀꯃꯥꯏ ꯊꯣꯡ ꯎꯁꯣꯏꯒ ꯑ ꯑꯗꯨꯗꯣ ꯀꯃꯥꯏ ꯊꯣꯡꯕ꯭ꯔꯥ
ꯎꯝ ꯑꯣ ꯑꯣ ꯑꯗꯨꯝ ꯉꯥꯔꯤ ꯊꯝꯃꯒꯖꯨ ꯑꯗꯨꯝ ꯊꯣꯡꯉꯦ ꯑꯗꯨꯒ ꯑ ꯑꯁ ꯃꯥꯒꯤ ꯃꯥꯒꯤ ꯇꯥꯏꯜ ꯑꯗꯨꯝ ꯂꯩꯕꯀꯣ ꯑꯗꯣ ꯈꯪꯗꯦꯗ
ꯊ꯭ꯋꯥꯜ ꯑꯗꯨꯝ ꯑꯗꯨꯝ ꯊꯣꯡꯕꯁꯨ ꯑꯗꯨꯝ ꯍꯥꯎꯗꯤ ꯍꯧꯕꯅꯤꯍꯦ ꯀꯣ
ꯍꯣꯏ
ꯑꯈꯣꯏꯁꯨ ꯉꯔꯥꯡ ꯆꯥꯏ ꯑꯗꯣ ꯉꯁꯤ ꯉꯁꯤꯗꯤ ꯑꯈꯣꯏ ꯑꯈꯣꯏ ꯑꯈꯣꯏꯗꯁꯨ ꯌꯥꯝꯃꯦꯀꯣ
ꯍꯣꯏ
ꯑꯩꯈꯣꯏꯁꯨ ꯉꯔꯥꯡꯗꯤ ꯆꯥꯏ ꯑꯗꯣ ꯉꯁꯤꯗꯤ ꯆꯥꯗꯦ ꯑꯗꯨꯝ ꯍꯥꯎꯗꯤ ꯍꯥꯎꯕꯅꯦ
ꯑꯥ ꯍꯥꯎꯕꯗꯤ ꯍꯥꯎꯋꯦ
ꯅꯣꯏꯒꯤ ꯅꯣꯏ ꯊꯤꯕ ꯆꯠꯄ꯭ꯔꯥ ꯅꯠꯇ꯭ꯔꯗꯤ ꯃꯤꯅ ꯌꯦꯂꯩꯌꯦꯒ ꯆꯥꯕ꯭ꯔꯥ ꯀꯃꯥꯏ ꯇꯧꯕ꯭ꯔꯥ
ꯊꯤꯔꯒ ꯆꯠꯄꯅꯦ
ꯑꯣ ꯑꯣ ꯑꯣ ꯑꯣ ꯑꯦꯟꯖꯥꯡꯗꯣꯜꯗ
ꯍꯣꯏ ꯑꯩꯈꯣꯏ ꯈꯨꯟꯗꯗꯤ ꯍꯣꯏ ꯈꯤꯇꯪ ꯆꯡ ꯇꯥꯏꯌꯦ
ꯑꯗꯨꯒꯤ ꯑꯣꯏꯔꯝꯃꯅꯤ ꯅꯣꯡ ꯇꯥꯕꯗꯤ ꯑꯗꯨꯁꯨ ꯑ ꯊꯣꯛꯄꯅꯤꯍꯦ ꯐꯖꯅ
ꯍꯣꯏ
ꯑꯗꯨ ꯑ ꯑꯗꯨ ꯎꯁꯣꯏꯁꯨ ꯃꯈꯟ ꯃꯈꯟ ꯌꯥꯝ ꯂꯩꯌꯦꯅ
ꯑ ꯂꯩꯌꯦ
ꯆꯧꯕꯒꯤ ꯖꯥꯔꯥ ꯈꯔ ꯄꯤꯛꯄꯒꯤ ꯖꯥꯔꯥ ꯀꯔꯤ ꯀꯔꯝꯕ ꯖꯥꯔꯣ
ꯍꯣꯏ ꯆꯥꯕꯗꯤ ꯃꯦꯗꯤꯌꯝꯅꯦ ꯄꯤꯛꯁꯨ ꯄꯤꯛꯇꯦ ꯑ ꯆꯥꯎꯖꯨ ꯆꯥꯎꯗꯦ
ꯑꯣ ꯑꯣ ꯑꯣꯥ
ꯕꯣꯜ ꯌꯦꯡꯒꯗ꯭ꯔꯣ
ꯉꯁꯤ ꯈꯪꯗꯦꯅꯦ ꯄꯨꯡ ꯀꯌꯥꯗ ꯄꯨꯡ ꯀꯌꯥꯗ ꯂꯩꯕ꯭ꯔꯣ ꯉꯁꯤꯗꯣ
ꯑꯥ ꯕꯥꯔꯣ ꯃꯈꯥꯏꯗ ꯂꯩꯕꯅꯦ
ꯑꯗꯨ ꯉꯥꯏꯕꯗꯨ ꯋꯥꯒꯗꯧ ꯃꯥꯟꯅꯦ ꯀꯃꯥꯏꯟ ꯇꯧꯖꯦꯔ ꯑꯩ ꯌꯦꯡꯗꯤ ꯌꯦꯡꯅꯤꯡ ꯌꯦꯡꯅꯤꯡꯕꯅꯦ ꯉ ꯁꯤꯒꯤ ꯃꯦꯖꯤꯛ꯫
ꯑ ꯅꯨꯡꯉꯥꯏꯅꯤꯍꯦ ꯁꯤ ꯃꯦꯖꯤ꯫
ꯌꯦ ꯑꯗꯨꯝ ꯌꯦꯡꯅꯤꯡ ꯍꯥꯢꯗꯤ ꯑꯩꯗꯤ ꯉꯁꯤ ꯁꯥꯟꯅꯒꯗꯧꯕꯗꯣ
ꯑꯥ꯫
ꯃꯣꯏꯗꯤ ꯑꯗꯨꯝ ꯌꯦꯡꯉꯦ ꯅꯍꯥꯟꯗꯒꯤ
ꯑ
ꯑꯗꯣ ꯉꯁꯤꯁꯨ ꯕꯥꯔꯣ ꯃꯈꯥꯏ ꯍꯌꯦ ꯑꯗꯨ ꯑꯃꯨꯛ ꯇꯨꯝꯒ꯭ꯔ ꯑꯃꯨꯛ ꯍꯧꯒꯠꯗ꯭ꯔꯗꯤ ꯌꯦꯡꯕꯁꯨ ꯐꯪꯉꯔ ꯀꯝꯃꯥꯏꯟ ꯇꯧꯁꯤꯔ ꯋꯥꯈꯜ ꯈꯟꯅꯔ ꯂꯩꯕꯅꯦ
ꯑꯂꯥꯝ ꯊꯝꯃꯣꯅꯦ
ꯕ꯭ꯔꯥꯖꯤꯜ ꯈꯣꯏꯗꯤ ꯁꯤꯈ꯭ꯔꯦ ꯍꯥꯏꯕ ꯅꯠꯇ꯭ꯔꯥ
ꯍꯣꯏ ꯃꯣꯏꯗꯤ ꯆꯠꯈ꯭ꯔꯦ
ꯑꯁ ꯅꯨꯡꯁꯤꯌꯦꯍꯦ
ꯍꯨꯝ ꯅꯨꯡꯁꯤꯕꯅꯦ ꯅꯦꯃꯥꯔꯗꯣ
ꯉꯁꯤꯁꯨ ꯑꯃ ꯑꯃꯨꯛ ꯇꯧꯒꯗꯧꯔꯦꯅꯦ
ꯄꯣꯠꯇꯨꯒꯜ ꯉꯝꯅꯤꯍꯦ ꯉꯁꯤꯗꯤ
ꯈꯪꯗꯦ ꯑꯗꯨ ꯃꯣꯏꯅ ꯉꯝꯒꯦꯔꯥ ꯌꯥꯝꯃ ꯈꯣꯏꯅ ꯉꯝꯒꯦꯔꯥ ꯑꯗꯨ
ꯅꯪ ꯏꯁꯄꯦꯟ ꯔ ꯄꯣꯔꯇꯨꯒꯜ ꯔꯥ
ꯑꯩ ꯑꯩꯗꯤ ꯔꯣꯅꯦꯜꯂꯣ ꯈꯣꯏꯕꯨ ꯑꯣꯏꯅ ꯇꯧꯒꯦꯗ
ꯑ
ꯅꯨꯡ ꯅꯨꯡꯁꯤꯕꯗꯣ ꯔꯣꯅꯦꯜꯗꯣꯕꯨ ꯅꯨꯡ ꯔꯣꯏꯅꯦꯜꯗꯣꯕꯨ ꯈꯔ ꯅꯨꯡꯁꯤꯕ ꯍꯦꯜꯂꯦ ꯌꯥꯝꯃꯜꯗꯒꯤꯗꯤ
ꯑꯥ
ꯅꯠꯇ꯭ꯔ
ꯍꯣꯏ ꯔꯣꯅꯥꯜꯗꯣꯗꯤ ꯈ꯭ꯋꯥꯏꯗꯒꯤ ꯅꯨꯡꯁꯤꯕꯅꯦ ꯑꯩꯒꯤ
ꯍꯣꯏ ꯑꯩꯁꯨ ꯍꯣꯏ ꯅꯨꯡꯁꯤꯑꯦ ꯃꯕꯨ ꯃꯤ ꯃꯦꯁꯤꯈꯣꯏꯒꯤ ꯐꯦꯟꯁꯅ ꯊꯤ ꯊꯤꯅ ꯊꯤꯅ ꯑꯗꯨꯝ ꯍꯥꯏꯔ ꯂꯩ ꯑꯗꯨ ꯑꯩꯗꯤ ꯅꯨꯡꯁꯤꯕꯅꯤꯍꯦ
ꯃꯣꯏꯒꯤ ꯋꯥꯗꯣ ꯋꯥꯑꯦꯅ ꯂꯧꯗꯦꯗ ꯑꯩꯗꯤ
ꯑꯁ ꯑꯈꯣꯏ ꯒ꯭ꯔꯨꯞ ꯑꯃ ꯂꯩꯌꯦꯕꯀꯣ
ꯍꯣꯏ
ꯃꯣꯢ ꯑꯗ ꯎꯝ ꯀꯔꯤꯁꯨ ꯇꯧꯗꯦ ꯃꯣꯏ ꯁꯥꯟꯅꯁꯨ ꯁꯥꯟꯅꯔꯣꯏ ꯑꯗꯨꯁꯨ ꯑꯗ ꯎꯝ ꯍꯥꯏꯔꯛꯑ ꯂꯩꯒꯅꯤ
ꯑꯥ
ꯑꯗꯨ ꯑꯃꯥꯔ ꯑꯃꯥꯔ ꯑꯈꯣꯏꯗꯤ ꯁꯥꯎꯅꯤꯡꯕꯩ ꯒ꯭ꯔꯨꯞꯇ ꯆꯥꯟꯅꯒ ꯅꯣꯏ ꯑꯗꯨꯝ ꯕꯣꯜ ꯌꯦꯡꯒꯦ ꯍꯥꯏꯅ ꯅꯣꯏꯗꯤ ꯊꯣꯛꯄꯤꯕ ꯃꯥꯟꯅꯦ ꯑꯈꯣꯏꯁꯨ ꯃꯦꯁꯤ ꯈꯣꯏꯕꯨꯁꯨ ꯑꯗꯨꯝ ꯅꯨꯡꯁꯤꯌꯦ ꯁꯄꯣꯔꯠ ꯇꯧꯋꯦ ꯔꯣꯅꯦꯜꯗꯣ ꯍꯣꯏꯁꯨ ꯑꯗꯨꯝ ꯅꯨꯡꯁꯤꯌꯦ ꯁꯞꯄꯣꯔꯠ ꯇꯧꯋꯦ ꯑꯗꯨꯕꯨ ꯑꯗꯨꯝꯕꯨꯗꯤ ꯇꯧꯒꯅꯨ ꯅꯤꯡꯇꯤꯒꯤ ꯃꯦꯁꯦꯖ ꯑꯗꯨꯒꯨꯝꯕ ꯆꯦꯁ ꯊꯥꯒꯠꯀꯅꯨ ꯌꯦꯡꯅꯤꯡꯗ꯭ꯔꯦ ꯍꯥꯏꯅ ꯑꯈꯣꯏꯗꯤ ꯑꯃ ꯑꯃ ꯑꯗꯨꯝ ꯈꯟꯅꯕꯅꯦꯍꯦ
ꯑꯣꯢ ꯑꯍꯥ ꯃꯦꯁꯤꯕꯨꯁꯨ ꯅꯨꯡꯁꯤꯌꯦ ꯑꯗꯣ ꯃꯥꯒꯤ ꯐꯦꯟꯁꯤꯡꯒꯤ ꯃꯇꯧꯗꯒꯤ ꯑꯁ ꯌꯥꯗꯦꯍꯦ
ꯍꯣꯏ ꯃꯦꯁꯤ ꯍꯥꯏꯗꯤ ꯍꯩ ꯍꯟꯗꯛꯇꯤ ꯃꯦꯁꯤꯅ ꯍꯥꯏꯗꯤ ꯍꯥꯏꯌꯦꯗ ꯑꯩꯁꯨ
ꯑꯥ
ꯃꯥꯒꯤ ꯄ꯭ꯂꯦꯗꯨꯒꯣ
ꯑꯝ
ꯃꯥꯒꯤ ꯄ꯭ꯂꯦꯗꯦꯗꯤ ꯃꯥꯅ ꯃꯥꯗꯤ ꯑꯗꯨꯝ ꯍꯥꯏꯗꯤ ꯍꯩꯌꯦ ꯑꯗꯨꯕꯨ ꯃꯥꯒꯤ ꯐꯦꯟꯁ ꯈꯣꯏꯅ ꯌꯥꯝꯃꯟꯗꯅ ꯑꯃꯨꯛ ꯀꯣꯛ ꯉꯧꯔꯦꯕ
ꯍ ꯌꯥꯝ ꯊꯤꯅ ꯉꯥꯡꯕꯀꯣ ꯃꯦꯁꯤ ꯐꯦꯟꯁꯤꯡꯁꯦ
ꯍꯣꯏ ꯍꯣꯏ ꯊꯤ ꯊꯤꯅ ꯉꯥꯡꯕꯅꯦꯔꯣꯅꯦ ꯇꯧꯕꯀꯣ
ꯑꯥ
ꯍꯣꯏ ꯑꯗꯨ ꯑꯩꯈꯣꯏꯁꯨ ꯔꯅꯤꯌꯣ ꯇꯧꯕꯁꯨ ꯅꯍꯥꯟꯗꯒꯤ ꯍꯥꯏꯕ ꯇꯥꯔꯦ ꯅꯍꯥꯟ ꯑꯉꯥꯡ ꯑꯣꯏꯔꯤꯉꯩꯗꯒꯤ ꯑꯩꯈꯣꯏꯅ ꯍꯦꯛ ꯈꯪ ꯐꯨꯠꯕꯣꯜ ꯍꯥꯏꯅ ꯈꯪꯅꯕꯗꯗꯤ ꯔꯣꯅꯦꯗꯣꯜꯗꯣ ꯑꯗꯨꯝ ꯂꯩꯔꯝꯃꯦꯕ ꯅꯠꯇ꯭ꯔꯥ
ꯍꯣꯏ
ꯃꯦꯆꯤ ꯈꯣꯏꯗꯤ ꯇꯞꯅ ꯂꯥꯛꯄꯅꯦꯕ ꯃꯦꯆꯤ ꯅꯦꯃꯔꯈꯣꯏ ꯁꯤꯒꯤ ꯑꯦꯝꯃ ꯑꯩꯈꯣꯏꯗꯤ ꯇꯞ ꯇꯅ ꯂꯥꯛꯄꯅꯤꯕ ꯅꯠꯇ꯭ꯔꯣ
ꯍꯣꯏ ꯃꯥꯅꯦ
ꯑꯗꯨꯏ ꯐꯨꯠꯕꯣꯜ ꯐꯨꯠꯕꯣꯜ ꯍꯥꯏꯔꯗꯤ ꯑꯗꯨꯝ ꯔꯣꯅꯦꯗꯣ ꯍꯥꯏꯅ ꯑꯗꯨꯝ ꯑꯣ ꯑꯣ ꯋꯥꯈꯜꯗ ꯂꯩꯔꯦꯕ
ꯍꯣꯏ
ꯑꯗꯨ ꯃꯥ ꯍꯧꯖꯤꯛꯀꯥꯟꯗꯤ ꯑꯃꯨꯛꯋꯥꯍꯥꯟꯗꯤ ꯍꯗꯤ ꯑꯣꯏꯕꯒꯤ ꯈꯔ ꯍꯥꯏꯗꯕꯁꯨ ꯑꯣꯏꯔꯝꯃꯅꯤꯀꯣ
ꯍꯣꯏ ꯆꯍꯤ ꯐꯣꯔꯇꯤ ꯋꯥꯟ ꯁꯨꯔꯦꯗꯅ ꯃꯥꯗꯤ ꯇꯣꯅꯥꯜꯗꯣꯗꯤ ꯇꯥꯕ꯭ꯔꯣ ꯇꯥꯕ꯭ꯔꯣ ꯇꯥꯕ꯭ꯔꯣ ꯅꯦꯠꯋꯥꯛ ꯅꯨꯡꯉꯥꯏꯇꯕ ꯃꯥꯜꯂꯦꯅꯦ ꯇꯥꯕ꯭ꯔꯣ ꯇꯕ꯭ꯔꯣ ꯇꯥꯕ꯭ꯔꯣ ꯅꯦꯠꯋꯥꯛ ꯅꯨꯡꯉꯥꯏꯇꯦꯅꯦ ꯅꯪꯒꯤ ꯇꯥꯕ꯭ꯔꯣ ꯅ ꯐ ꯁꯨꯝꯗꯣ